ꯀꯔꯤꯌꯦ ꯑꯩꯒꯤ ꯀꯣꯜ ꯉꯥꯏꯌꯦꯕ
ꯅꯪꯒꯤꯀꯣ ꯉꯥꯏꯗꯗꯤ ꯀꯅꯥꯒꯤ ꯀꯣ ꯉꯥꯏꯗꯣꯏꯅꯣ
ꯖꯤꯕꯝ
ꯃꯗꯤ ꯆꯅꯥꯒꯤ ꯀꯣꯔꯣ
ꯑꯇꯣꯞꯄ ꯅꯨꯄꯤꯒꯤ
ꯅꯪ ꯅꯨꯄꯤ ꯅꯠꯇꯕ꯭ꯔꯣ
ꯅꯪ ꯑꯇꯣꯞꯄ ꯑꯇꯣꯞꯄ ꯅꯨꯄꯤ ꯍꯥꯏꯕꯅꯦ ꯑꯩ ꯍꯥꯏꯕ ꯅꯠꯇꯦ
ꯅꯪꯒꯤꯅꯦ ꯅꯪꯒꯤ ꯅꯪꯒꯤ ꯑꯩꯅ ꯉꯥꯏꯔꯒ ꯂꯩꯔꯦ ꯍꯥꯏꯔꯒ ꯅꯪ ꯑꯇꯣꯞꯄꯒ ꯑꯣꯏ ꯑꯩ ꯏꯁꯥꯟꯅ ꯁꯠꯅꯔꯒ ꯂꯩꯔꯒ ꯑꯩ ꯈꯪꯉꯦ
ꯑꯩ ꯅꯨꯄꯤꯒ ꯁꯥꯟꯅꯕꯅꯦ ꯁꯣꯝꯗ
ꯑꯩ ꯊꯥꯖꯔꯦ ꯌꯥꯔꯦ
ꯏꯁꯀ꯭ꯔꯤꯟ ꯅꯁꯨ ꯊꯥꯔꯣꯑꯣ ꯦꯞꯁꯦ ꯌꯥꯝ ꯊꯥꯖꯗ꯭ꯔꯗꯤꯀꯣ
ꯑꯁꯦꯡꯕꯔꯣ
ꯑꯩꯒꯤꯅꯦ ꯀꯔꯤ ꯇꯧꯏꯅꯣ
ꯅꯪꯒ ꯋꯥꯔꯤ ꯁꯥꯟꯅꯔꯤꯅꯦ ꯆꯥꯛ ꯆꯥꯔꯕꯧ
ꯆꯥꯗ꯭ꯌꯦꯦ
ꯅꯪ ꯉꯁꯤ ꯌꯣꯇꯤ ꯆꯠꯇ꯭ꯔ
ꯉꯔꯥꯡ ꯕꯣꯜ ꯌꯦꯡꯕꯒꯤ ꯇꯨꯝꯕ ꯅꯪꯅ ꯅꯠꯇ꯭ꯔꯣ
ꯑꯩꯅ ꯅꯠꯇ꯭ꯔꯣ ꯍꯥꯏꯀꯣ ꯑꯩꯅ ꯅꯠꯇ꯭ꯔꯣ ꯀ ꯑꯁꯤ ꯀꯩꯅꯣ ꯍꯧꯖꯤꯛ ꯍꯧꯖꯤꯛ ꯑꯁꯤꯗꯤ ꯍꯧꯖꯤꯛ ꯈꯛꯇ ꯑꯩꯉꯣꯟꯗ ꯇꯦꯛꯁꯇ
ꯑꯁꯤꯗꯤ ꯍꯧꯖꯤꯛꯈꯛ ꯀꯔꯤꯉꯣꯟꯗ ꯇꯦꯛꯁ ꯊꯥꯔꯛꯑꯦ ꯀꯣꯜ ꯇꯧꯔꯛꯀꯦ ꯍꯥꯏꯅ
ꯍꯣꯏ ꯍꯧꯖꯤꯛꯇ ꯈꯛꯇ ꯉꯥꯏꯔꯤꯌꯦ ꯍꯦꯛ ꯀꯛꯑꯒ ꯑꯩ ꯅꯪꯉꯣꯟꯗ ꯇꯧꯔꯛꯄꯅꯦ
ꯑꯣ ꯑꯩꯅ ꯃꯤꯉꯣꯟꯗ ꯋꯥꯔꯤ ꯁꯥꯔꯤꯌꯦꯦ ꯍꯥꯏꯕ
ꯎꯝ
ꯃꯥꯅ ꯃꯥꯅ ꯀꯅꯥꯒꯅꯣ ꯍꯥꯏꯌꯦ ꯑꯩꯅ ꯑꯦꯁꯕꯤꯒ ꯂꯩꯦ ꯍꯥꯏ꯭ꯔꯦꯦ
ꯁ ꯑ
ꯌꯥꯏꯅ ꯇꯁ
ꯌꯥ ꯀꯥꯏꯗ ꯍꯣꯏ ꯌꯥꯏꯕ ꯀꯁꯨ
ꯁꯤ ꯉꯥꯛꯇꯅꯦ ꯑꯩꯅ ꯇꯧꯔꯛꯀꯗꯧꯔꯁꯦ
ꯏ ꯐꯅ
ꯅꯪꯗꯤ ꯄꯛ ꯀꯣ ꯑꯩꯗꯤ ꯄꯥꯛ ꯇꯕ꯭ꯔꯗ
ꯍ
ꯉꯔꯥꯡ ꯉꯔꯥꯡ ꯀꯨꯝ ꯀꯦꯗ ꯅꯪ ꯀꯨꯝꯒꯦ
ꯈꯪꯗꯦ
ꯎꯝ ꯑꯩ ꯑꯩ ꯇꯨꯝꯈ꯭ꯔ ꯃꯇꯨꯡꯗ ꯅꯪ ꯑꯃꯨꯛꯀ ꯇꯦꯛꯁ ꯊꯥꯔꯛꯑꯦ ꯑꯩ ꯇꯨꯝꯈ꯭ꯔꯕ ꯃꯇꯨꯡꯗ ꯅꯪ ꯇꯦꯛꯁ ꯑꯃꯨꯛ ꯊꯥꯔꯛꯑꯝꯃꯤꯅꯦ
ꯅꯤꯟꯗꯤꯣ ꯅ ꯑꯗꯨꯀꯥꯟꯗ ꯑꯣꯟꯂꯥꯏꯟ ꯂꯩꯔꯤ ꯀꯩꯁꯨ ꯇꯨꯝꯂꯝꯈꯤꯔꯣ
ꯑꯩꯗꯤ ꯗꯇꯥ ꯑꯗꯨꯝ ꯑꯣꯟ ꯇꯧꯔꯒ ꯇꯨꯝꯕꯅꯦ ꯇ꯭ꯋꯦꯟꯇꯤ ꯐꯣꯔ ꯏꯟꯇꯨ ꯁꯕꯦꯟꯅꯦ ꯑꯩꯅ
ꯑꯣ ꯍꯣꯏ ꯍꯣꯏ ꯍꯣꯏ ꯑꯇ ꯄꯨꯅꯄꯤꯤ ꯒꯤ ꯃꯦꯁꯦꯁ ꯂꯥꯛꯄ ꯉꯥꯏꯕꯀꯣ ꯈꯉꯦ ꯈꯉꯦ ꯈꯉꯦ
ꯎ ꯀꯔꯤꯗ ꯇ꯭ꯔꯕꯒꯗ꯭ꯔꯦ ꯍꯥꯏꯗꯤ ꯃꯣꯏꯅ ꯇꯥꯔꯔꯣꯏꯅꯦ ꯑꯗꯨꯗꯤ ꯅꯪ ꯅꯪ ꯉꯁꯤ ꯀꯥꯏ ꯆꯠꯇꯦ ꯇꯥꯕ꯭ꯔꯣ ꯀꯔꯤꯅꯈꯣ ꯅꯪ ꯐꯖꯁꯨꯔ ꯃꯔ ꯊꯗꯤ ꯀ꯭ꯔꯦ ꯀ ꯂꯣ ꯀ꯭ꯔꯦꯀ ꯂꯣ ꯇ ꯑꯣꯏ
ꯇꯤꯦ ꯅꯅꯥꯅꯦꯦ
ꯅꯪ ꯅꯣꯟꯗꯁꯨ ꯅꯠꯇꯦ ꯑꯩꯗꯤꯁꯨ ꯅꯠꯇꯦ ꯂꯤ ꯂꯣꯠꯂꯅꯤ
ꯎꯝ
ꯀꯅꯥ ꯀꯅꯥ ꯂꯩꯌꯦ
ꯏ ꯇꯣꯝꯇ ꯅꯨꯄꯥ ꯑꯃꯥꯡꯉ ꯍꯥꯏꯜꯕ
ꯅꯨꯄꯥ ꯑꯃ ꯉꯥꯏꯕ ꯅꯨꯡꯉꯥꯏꯔꯤꯁꯤꯗꯤ ꯑꯗꯣ
ꯀꯩꯅ ꯋꯥꯔꯤ ꯋꯥꯔꯤ ꯁꯥ ꯌꯥꯔꯦ ꯁꯥꯔꯒ ꯁꯥꯔꯤꯁꯤꯕꯨ ꯀꯔꯤꯃꯨꯛ ꯁꯥꯈꯤꯒꯦ ꯍꯥꯏꯅꯣ
ꯅꯨꯄꯥ ꯑꯃ ꯍꯥꯏ ꯀꯣꯕꯤ ꯗꯤꯕꯤ ꯉꯥꯏꯕ
ꯐꯔꯤ ꯇ ꯑꯅꯦ
ꯀꯅꯥꯕꯨ ꯉꯥꯏꯔꯤꯅꯣ
ꯃꯌꯥꯡ ꯅꯨꯄꯥ ꯑꯃꯥꯡꯉꯥꯏ
ꯑꯌꯥꯡ ꯅꯨꯄꯥ ꯑꯃ
ꯑ
ꯪ ꯅꯪ ꯃꯌꯥ ꯅꯨꯄꯥ ꯌꯥꯝ ꯄꯥꯝꯕ ꯃꯥꯜꯂꯤꯀꯣ
ꯑ ꯄꯝꯗ
ꯑꯩ ꯑꯩꯕꯨ ꯂꯪꯊꯣꯛꯑꯝꯃꯒ ꯃꯌꯥꯡ ꯅꯨꯄꯥꯕꯨ ꯅꯪ ꯆꯠꯄ
ꯏ ꯏ ꯏ ꯑ ꯀꯥꯏ ꯕꯤꯗ ꯀꯣꯏ
ꯅꯪꯒꯤ ꯅꯝꯕꯔꯁꯤ ꯀꯃꯥꯏꯅ ꯁꯦꯚ ꯇꯧꯁꯤꯜꯂꯣꯔꯛꯑꯦ
ꯁꯛ ꯈꯪꯗꯕ ꯌꯥꯏ
ꯁꯛꯈꯪꯗꯗꯤ ꯍꯥꯏ ꯂꯝꯂꯥꯟꯗꯤ
ꯏꯁꯁ ꯗꯣꯂꯥꯟꯒꯗꯤ ꯗꯣ ꯂꯥꯟ ꯁꯥꯒꯜꯕꯗꯤ ꯍꯪꯉꯦ ꯅꯪ
ꯗꯣꯂꯥꯟꯗꯤ ꯁꯥꯕ ꯍꯩꯇꯕ ꯑꯩ ꯌꯨꯝ ꯁꯥꯕ ꯍꯩꯗꯣꯏꯀꯣ
ꯍꯩꯔꯤꯗꯨꯗꯤ ꯇꯣꯂꯥꯟ ꯑꯗꯨ ꯌꯥꯝ ꯁꯥꯒꯠꯂꯤ ꯑꯗꯨꯕꯨ
ꯑꯩ ꯌꯨꯝ ꯁꯥꯕ ꯍꯩꯇꯦꯕ
ꯌꯥꯔꯁꯦ ꯀꯔꯤ ꯌꯦꯟꯁꯥꯡ ꯆꯥꯕ꯭ꯔꯣ ꯉꯁꯤ
ꯆꯥꯗ꯭ꯔꯦ ꯑꯛꯁꯥ ꯊꯉ ꯊꯣꯡꯕꯤꯈ꯭ꯔꯦ ꯉꯔꯥꯡ ꯑꯍꯤꯡ ꯊꯣꯡꯕꯗꯣ ꯌꯥꯝꯃꯟꯗꯅ ꯂꯣꯏꯕ ꯉꯝꯗ꯭ꯔꯦ ꯑꯗꯣ ꯑꯃꯨꯛꯀ ꯆꯥꯗꯣꯏꯅꯤ
ꯑꯣ ꯐꯣꯟꯒꯅ ꯁꯀ ꯌꯥꯝ ꯆꯅꯗꯤ ꯏ
ꯑꯩ ꯑꯩ ꯈꯣꯟꯁꯦ ꯀꯃꯥꯏꯅ ꯇꯧꯒꯦ
ꯅꯈꯣꯟꯗꯣ ꯌꯥꯝ ꯆꯥꯎꯋꯦ ꯅꯁꯥꯅ ꯌꯥꯝ ꯄꯤꯛꯏꯦ
ꯏ ꯅꯣꯛꯅꯤꯡꯉꯦ ꯁꯤꯗꯤ
ꯎꯝ
ꯁꯤꯗꯤ ꯀꯅꯅꯨꯡꯉꯃ
ꯎꯝ ꯅꯨꯡꯉꯥꯏꯔꯣꯃꯅꯤ
ꯑꯗꯨꯗꯤ ꯅꯪ ꯐꯖꯅ ꯂ ꯅꯍꯥꯏꯔꯦ ꯑꯗꯨꯗꯕꯨꯣ ꯅꯁꯤ ꯍꯥꯥ
ꯅꯣꯏ ꯃꯥ ꯈꯣꯏꯗꯤ
ꯍꯣꯏ ꯃꯥꯗꯤ ꯌꯨꯝꯗ ꯂꯩꯅ
ꯅꯪ ꯀꯥꯏꯗꯂꯥꯏꯇ
ꯑꯩꯒꯤ ꯃꯄꯥꯟꯗ ꯂꯩꯌꯦ
ꯑꯣ ꯅꯪ ꯃꯄꯥꯟꯗ ꯀꯅꯥ ꯌꯦꯡꯕ ꯑꯗꯨꯗ
ꯃꯄꯥꯟꯗ ꯂꯩꯔꯒ ꯅꯪꯕꯨ ꯀꯣꯜ ꯇꯧꯕ
ꯃꯆꯤꯟꯁꯤꯕꯟ
ꯅꯪ ꯈꯣꯟꯖꯦꯜ ꯇꯥꯔꯒ ꯑꯗꯨꯝ ꯅꯨꯡꯉꯥꯏ ꯈꯜꯂꯛꯑꯦꯅꯦ ꯑꯩꯁꯦ
ꯑꯁ ꯑꯩꯗꯤꯕ
ꯀꯔꯤꯅꯣ ꯏꯦꯃ
ꯈꯣꯟ ꯐꯖꯒꯤ
ꯂꯗ ꯖ ꯂꯋꯦ ꯋꯥꯈꯔꯁ
ꯑ ꯍꯩꯅꯗꯤꯦ ꯅꯪꯁ
ꯀꯔꯤꯒ ꯍꯩꯅꯗ꯭ꯔꯤꯕꯅꯣ
ꯌꯥꯔꯦ ꯆꯥꯛ ꯆꯥꯔꯣ ꯆꯠꯂꯣ
ꯑꯩꯁ ꯆꯞ ꯆꯥꯂ ꯁꯀꯨ ꯊꯜꯂꯒꯗꯧꯕꯣ
ꯋꯥ
ꯉꯔꯥꯡ ꯑꯩꯅ ꯐꯨꯜꯗ ꯊꯥꯔꯛꯑꯣ ꯍꯥꯏꯒ ꯅꯪꯅ ꯀꯩꯒꯤꯅꯣ ꯄꯥꯁꯄꯣꯔꯠꯇ ꯊꯥꯔꯛꯏꯗꯨꯅ
ꯑꯩꯒꯤ ꯂꯩꯇ꯭ꯔꯦꯕ ꯑꯁꯦꯡꯕꯗꯤ ꯑꯩ ꯒꯦꯂꯔꯤꯗꯣ ꯂꯣꯏ ꯃꯥꯡꯈ꯭ꯔꯦꯕ ꯑꯗꯨ ꯑꯖꯤꯗ ꯊꯠꯄꯗꯨꯣ ꯑꯗꯨ ꯏꯁꯀ꯭ꯔꯤꯟ ꯁꯨꯠ ꯂꯧꯔ ꯊꯥꯕꯤꯕꯅꯤ ꯑꯣ ꯑꯩꯒꯤ ꯐꯣꯇꯣꯗ ꯐꯣꯇꯣꯗ ꯌꯥꯎꯕꯗꯣ ꯆꯨꯀꯣ ꯆꯥꯗꯕ ꯉꯥꯛꯇ ꯑꯣꯏꯌꯦꯕ ꯑꯗꯨꯒꯤ ꯇꯟꯗ
ꯀꯔꯤꯒꯤꯅꯣ ꯍꯧꯁꯨꯨꯕꯠ ꯆꯥ ꯑꯗꯨꯅꯨꯡꯉꯥꯏ
ꯑꯦ ꯒ꯭ꯌꯥꯟ ꯇꯥꯔꯣ ꯇꯨꯝꯃꯤꯟꯅ ꯂꯩꯔꯣ
ꯖꯒꯣ ꯆꯥꯗ ꯗꯨꯣ ꯁꯨꯀꯥꯏꯗꯦ ꯖꯒꯣ ꯆꯗ ꯁꯨꯀꯥꯏ ꯗꯦ ꯌꯦ ꯏ ꯁꯛꯇꯕꯨ
ꯌꯥꯝ ꯌꯦꯡꯅꯤꯡꯕ꯭ꯔꯣ ꯅꯪ
ꯌꯦ ꯀ꯭ꯔꯣꯅ
ꯐꯤꯔꯣꯜ ꯌꯥꯎꯗꯕꯗꯣ ꯌꯥꯝ ꯌꯦꯡꯅꯤꯡꯕ꯭ꯔꯣ
ꯑꯦ ꯐꯤꯔꯣꯜ ꯌꯥꯗꯕ ꯅꯪ ꯀꯥꯞꯂꯒ ꯂꯩꯕ꯭ꯔꯣ
ꯍꯥꯏꯗꯤ ꯑ ꯃ ꯀꯒꯗ
ꯍꯣꯏ ꯍꯣꯏ ꯍꯣꯏ ꯍꯣꯏ ꯍꯣꯏ ꯍꯣꯏ ꯑꯩ ꯒ꯭ꯌꯥꯟ ꯇꯥꯏ ꯑꯩ ꯒ꯭ꯌꯥꯟ ꯇꯥꯏ ꯐꯔꯁꯦ ꯅꯪꯅꯕꯨ ꯍꯥꯏꯔꯗꯤ ꯂꯣꯏꯅ ꯆꯨꯝꯍꯜꯂꯁꯦ ꯅꯠꯇ꯭ꯔꯥ
ꯏ ꯅꯪꯒꯤꯗꯣ ꯈꯠꯅꯕ ꯍꯧꯕꯅꯦꯗꯣ
ꯅꯪ ꯈꯠꯅꯕ ꯌꯥꯝ ꯍꯩꯒꯗꯧ ꯃꯥꯜꯂꯤꯗ
ꯎꯝ
ꯑꯆꯥ
ꯎꯝ ꯅꯪꯅꯅꯦ
ꯅꯪ ꯅꯪ ꯅꯣꯏ ꯅꯣꯏ ꯌꯨꯝꯗ ꯈ꯭ꯋꯥꯏꯗꯒꯤ ꯑꯍꯟꯒ ꯅꯪ
ꯑꯣꯏꯣꯏ
ꯑꯗꯨꯒꯤꯅꯦ ꯅꯪ ꯈꯟꯅꯕ ꯌꯥꯝ ꯍꯩꯔꯤꯗꯨꯣ
ꯁ ꯅꯪꯗꯤ
ꯑꯩꯗꯤ ꯈ꯭ꯋꯥꯏ
ꯑꯇꯣꯝꯕ ꯎꯝ ꯑꯗꯨꯅꯤꯅꯦ ꯆꯀ꯭ꯔꯤ ꯌꯥꯝ ꯆꯥꯎꯔꯤꯗꯣ
ꯌꯥꯎ ꯌꯥꯨ ꯁꯤꯔ ꯋꯥꯔꯤꯅꯤ
ꯄꯁ
ꯅꯪ ꯅ ꯈ꯭ꯋꯥꯔꯤ ꯑꯍꯟ ꯑꯩꯅ ꯔꯤ ꯑꯇꯣꯟꯕ ꯑꯁꯤꯗꯤ ꯌꯥꯝ ꯄꯛꯏꯍꯦ
ꯎꯝ ꯄꯣꯛꯂꯝ
ꯑꯗꯨ ꯅꯣꯏ ꯅꯣꯏ ꯈꯨꯟꯗ ꯂꯩꯇꯦꯀꯣ ꯅꯪ ꯍꯟꯗꯛꯀꯥꯟꯁꯦ
ꯎꯝ ꯂꯥꯛꯀꯦ ꯍꯥꯏꯔꯣ ꯑꯩ ꯈꯨꯣꯟꯗ ꯂꯩꯔꯗꯤ
ꯑꯗꯨꯅꯤꯗꯅ ꯂꯥꯛꯇꯣꯏꯅꯤ ꯅꯣꯏ ꯈꯨꯨꯔꯒꯤ ꯃꯤ ꯊꯥꯔꯛꯑꯣꯅꯦ ꯑꯩꯉꯣꯟꯗ
ꯅꯪ ꯀꯩꯗꯎꯗ꯭ꯔꯥ
ꯑꯩ ꯀꯣꯏ ꯔꯛꯇꯛꯇꯅꯤ ꯀꯩꯅꯅ
ꯊꯥꯕꯤꯒꯦ ꯊꯥꯕꯤꯒꯦ ꯎ
ꯊꯔ ꯊꯔ ꯀꯤꯉꯥꯏ ꯑꯃ ꯍꯥꯏꯅꯀꯣ ꯃꯤꯁ ꯑꯣꯁꯤ
ꯈꯪꯉꯤꯍꯦ ꯁꯤꯕꯅ ꯊꯧꯕ ꯁꯥꯏꯀꯜꯗ ꯆꯠꯇꯣꯏꯅꯤ ꯃꯅꯤ
ꯀꯅꯥꯅꯣ ꯅꯪ ꯏꯁꯩ
ꯐꯂꯦ ꯂ ꯍꯣ ꯄꯂꯦꯝꯃ ꯏꯃꯥ ꯀꯥꯏ ꯂꯥꯛꯀꯣ ꯌꯥꯝ ꯈꯪꯉꯤꯗ ꯁꯤꯗꯤ ꯀꯩꯒꯤꯅꯣ ꯏꯁꯩ ꯁꯛꯄ ꯌꯥꯏꯗ ꯏ ꯀꯅꯥꯅ ꯍꯥꯏꯌꯦꯕ ꯅꯪꯉꯣꯟꯗ ꯇꯥꯕꯣ
ꯍꯉꯗ
ꯅꯪ ꯅꯪ ꯉꯁꯤꯗꯤ ꯑꯗꯨꯝ ꯐ꯭ꯔꯤ ꯂꯩꯒꯦꯔꯣ
ꯎꯝ ꯗ꯭ꯌꯨꯇꯤ ꯆꯠꯇ꯭ꯔꯕꯅꯤꯅ ꯐ꯭ꯤ ꯂꯩ ꯇꯥꯕꯅꯦ
ꯉꯁꯥꯏ ꯑꯩ ꯀꯣꯠꯇꯧꯔꯗ ꯉꯁꯥꯏ ꯑꯩ ꯇꯧꯔꯛꯑꯒ ꯄꯥꯏꯈꯠꯇꯦꯅꯤ
ꯄꯥꯏꯈꯠꯅꯤꯡꯗꯕꯒꯤ
ꯀꯩꯒꯤ ꯄꯥꯏꯈꯠꯇ꯭ꯔꯤꯅꯣ
ꯑ ꯆ ꯑꯃ
ꯚꯣꯏꯁ ꯚꯣꯏꯁ ꯀꯣꯜ ꯇꯧꯕꯗ ꯄꯥꯏꯈꯠꯇ꯭ꯔꯗꯤ ꯚꯤꯗꯤꯑꯣ ꯀꯣꯜ ꯑꯣꯏꯅ ꯇꯧꯔꯛ
ꯇꯧꯔꯛꯑꯣ ꯇꯧꯔꯛꯑꯣ ꯈꯣ ꯉꯥꯛꯇ ꯎꯠꯄꯤꯒꯦ ꯑꯩꯅ
ꯀꯩꯅꯤ ꯑꯩ ꯇꯧꯔꯛꯇꯣꯏꯅꯤ ꯍꯧꯖꯤꯛ ꯁꯤ ꯂꯣꯏꯔꯒ
ꯇꯣꯔꯛꯑꯣ
ꯄꯥꯏꯈꯠ ꯄꯥꯏꯈꯠꯇꯣꯏꯅꯤ ꯅꯪꯁꯨ ꯅꯠꯇ꯭ꯔꯦ
ꯄꯥꯏꯈꯠꯂꯣꯏꯌꯦ ꯑꯩꯗꯤ
ꯀꯔꯤ ꯒꯤꯅꯣ
ꯀꯔꯤꯁꯨ ꯅꯠꯇꯦ
ꯀꯔꯤꯒꯤ ꯄꯥꯏꯈꯠꯅꯤꯡꯗ꯭ꯔꯤꯅꯣ
ꯑꯩ ꯋꯥ ꯑꯃ ꯍꯪꯒꯦ ꯁꯦꯡꯅ ꯈꯨꯝꯃꯨꯀꯣ ꯑꯁ ꯌꯥꯔꯦ ꯇꯜꯂꯦ
ꯃꯦꯁꯦꯁꯇ ꯍꯥꯏꯔꯣ ꯃꯦꯁꯦꯁꯇ ꯍꯥꯏꯔꯣ ꯇꯦꯛꯁꯇ ꯍꯥꯏꯔꯣ ꯑꯌꯤꯡꯕꯤ ꯑꯣ
ꯐꯒꯤ ꯇꯧꯕꯅꯦ ꯇꯨꯠ
ꯈꯨꯝꯃꯣꯅꯪꯁꯦ ꯑꯗꯨꯗꯤ
ꯀꯔꯤ ꯀꯔꯤ ꯈꯨꯝꯗꯣꯏꯕ ꯆꯥꯛ ꯆꯔꯣ ꯆꯥꯛ ꯆꯔꯣ ꯍꯣꯏ ꯄꯪꯈꯥꯏ ꯍꯥꯏꯕꯅꯦ ꯅꯇꯧ ꯌꯦꯡꯒꯦ ꯇꯧꯕꯅꯦ
ꯄꯪꯍꯥꯏ ꯍꯥꯏꯌꯦꯀꯣ
ꯍꯥꯏꯗ꯭ꯔꯥꯗꯤ
ꯌꯥꯝ